ꯑꯣ
ꯎꯝ
ꯌꯥꯗ꯭ꯔꯦꯅ ꯃꯨꯛ ꯇꯧꯔꯤꯅꯤꯅꯦ ꯉꯔꯥꯡꯒꯤ ꯑꯩꯅ ꯊꯥꯔꯛꯄꯗꯣ ꯑꯗꯨꯃꯥꯏꯅ ꯑꯃꯨꯛ ꯊꯥ ꯂꯩꯒꯤꯗꯅ꯫
ꯉꯁꯤꯖꯦ ꯑꯃꯨꯛ ꯃꯨꯛ ꯅꯨꯡꯉꯥꯏꯇꯕ ꯃꯥꯜ
ꯍꯥꯥ
ꯑꯃꯨꯛ ꯑꯃꯨꯛ ꯅꯨꯡꯉꯥꯏꯇꯕ ꯃꯥꯜꯂꯦꯕ꯫
ꯑꯦꯋꯥꯥꯛꯂꯣ
ꯅꯦꯠꯋꯥꯛꯂ ꯈꯪꯗꯦ ꯑꯃꯨꯛ ꯃꯨꯛ ꯆꯠꯇ꯭ꯔꯤ
ꯈꯪꯗꯦ ꯒ꯭ꯌꯥꯟ ꯃꯦꯟ ꯇꯥꯗ꯭ꯔꯦ꯫
ꯉꯔꯥꯡ ꯑꯩꯅ ꯗꯣꯡꯗꯣꯡꯗ ꯋꯥꯔꯤ ꯁꯥꯟꯅꯖꯦꯅ ꯍꯧꯕꯅꯤ꯫
ꯌꯥꯔꯛꯇꯥꯕ꯭ꯔꯣ
ꯃꯃꯥꯅ ꯐꯣꯟ ꯂꯧꯁꯟꯒ꯭ꯔꯦꯌꯦ
ꯇꯥꯝ ꯀꯥꯟꯗꯅꯣ
ꯅꯨꯡꯗꯥꯡꯗ ꯄꯨꯡ ꯇꯔꯥꯃꯥꯊꯣꯏꯕꯨꯗꯤ ꯍꯦꯜꯂꯦ꯫
ꯗꯨꯅꯅꯦ ꯑꯩꯉꯣꯟꯗ ꯀꯣꯛꯄ ꯉꯥꯎꯋꯩ ꯄꯨꯡ ꯇ ꯄꯨꯡ ꯇꯔꯥ ꯃꯈꯥꯏ ꯇꯥꯔꯛꯄꯩꯗꯣ ꯇꯔꯥ ꯃꯈꯥꯏ ꯈꯔ ꯍꯦꯜꯂꯛꯄꯩꯗꯨꯗ ꯍꯦꯛꯇ ꯑꯩꯉꯣꯟꯗ ꯈꯣꯔꯣ ꯈꯣꯔꯣ ꯈꯣꯠꯂꯒ ꯐꯣꯟꯖꯦ ꯄꯪꯇꯧꯗ ꯇꯧꯔꯛꯑꯒꯅꯦ ꯇꯧꯔꯝꯃꯕꯅꯦ ꯑꯅꯤ ꯁꯥꯟꯅꯒꯤꯕꯅꯦ ꯑꯩ ꯃꯥꯒꯤ ꯉꯔꯥꯡ ꯅꯨꯃꯤꯗꯥꯡ ꯅꯣꯏꯗꯩ ꯍꯜꯂꯒ꯫ ꯑ
ꯑꯃꯅ ꯍꯟꯖꯤꯟ ꯍꯟꯖꯤꯟ ꯇꯧꯕꯗꯤ ꯌꯥꯗꯕ ꯃꯥꯜꯂꯤ꯫
ꯑ ꯌꯥꯗꯦ ꯑꯃꯨꯛ ꯍꯜꯂ ꯍꯜꯂ ꯇꯧꯅꯕꯤ꯫ ꯑꯁ ꯈꯪꯗꯦꯗ ꯇꯧꯔꯤꯁꯦ
ꯕꯖꯥꯔꯗꯣ ꯆꯠꯂꯨꯁꯤꯔꯣ ꯍꯣꯔꯦꯟ ꯉꯁꯤ ꯀꯩ ꯅꯨꯃꯤꯠꯅꯣ꯫
ꯉꯁꯤ ꯐ꯭ꯔꯥꯏꯗꯦ ꯑꯩꯗꯤ ꯀꯩꯅꯣꯗꯨꯁꯨ ꯑꯝꯇꯪ ꯆꯠꯅꯤꯡꯕꯅꯦ ꯑꯦꯂꯤꯁꯀꯤꯗꯣ꯫
ꯑꯩꯖꯨ ꯑꯦꯂꯤꯁ ꯆꯠꯅꯤꯡꯉꯦ ꯀꯩ ꯀꯩꯅꯣ ꯌꯥꯝ ꯂꯥꯛꯈ꯭ꯔꯦ ꯃꯥꯏꯗꯣ꯫ ꯑꯍꯣꯡ ꯑꯍꯣꯡꯕꯖꯨ ꯑꯗꯣ ꯃꯥꯒꯤ ꯄꯣꯠꯇꯣ ꯐꯠꯇꯕ ꯃꯥꯜ
ꯑꯩꯅ ꯎꯕꯗꯤ ꯑꯃꯥ ꯂꯣꯁꯟꯗꯣ ꯂꯨꯄꯥ ꯕꯥꯏ ꯋꯥꯟ ꯒꯦꯠ ꯋꯥꯟ ꯐ꯭ꯔꯤꯗꯣ ꯑꯗꯨꯗꯣ ꯏꯕꯥꯅꯤ ꯈꯥꯏꯅꯔꯒ ꯇꯪꯈꯥꯏ ꯇꯪꯈꯥꯏ ꯂꯩꯔꯗꯤ ꯌꯥꯏꯗꯅ
ꯌꯥꯏꯌꯦ ꯑꯩ ꯂꯣꯁꯟ ꯂꯩꯇ꯭ꯔꯕꯅꯤ ꯂꯣꯁꯟ ꯗꯔꯀꯥꯔ ꯑꯣꯏꯔꯦ ꯑꯩꯒꯤꯁꯦ ꯌꯥꯎꯗ꯭ꯔꯦꯕ ꯆꯠꯊꯣꯛꯑꯝꯗꯥꯏꯗꯗꯤ ꯈꯤꯇꯪ ꯅꯥꯟꯗ꯭ꯔꯗꯤ ꯅꯨꯡꯉꯥꯏꯇꯦꯕ
ꯃꯥꯅꯦ ꯑꯩꯇꯩꯒ ꯀꯨꯏꯔꯦ
ꯌꯨꯝꯗ ꯀꯗꯤ ꯇꯩꯗꯦꯍꯦ
ꯎꯝ ꯎꯝ ꯆꯥꯊꯣꯛꯄꯗꯁꯨ ꯐꯨꯔꯤꯠ ꯈꯨꯗꯥꯡ ꯍꯥꯡꯕꯤ ꯂꯤꯠꯂꯕꯅꯦꯅꯅꯦ ꯂꯩꯒ ꯂꯩꯇꯕꯒ ꯑꯗꯨꯝ ꯇꯩꯗ꯭ꯔꯦ꯫
ꯑꯩ ꯂꯣꯁꯟꯁꯤꯃ ꯈꯔ ꯇꯩꯁꯜꯂꯦ ꯑꯗꯨꯒ ꯁꯟꯁꯀ꯭ꯔꯤꯟ ꯑꯃ ꯍꯥꯟꯅꯒꯤꯁꯦ ꯑꯁꯤ ꯈꯤꯇꯪ ꯇꯩꯌꯦꯕ
ꯑꯩꯗꯤ ꯍꯟꯗꯛ ꯄꯨꯔꯥ ꯀꯩꯝ ꯇꯩꯗ꯭ꯔꯦ ꯑꯩꯅ ꯇꯩꯔꯤꯕ ꯕꯥꯕꯨ ꯃꯥꯏ ꯃꯥꯏ ꯇꯦꯛꯁꯤ ꯈꯥ
ꯑꯩ ꯍꯥꯟꯅ ꯍꯥꯟꯅ ꯌꯥꯔ ꯌꯥꯔꯛꯏꯕꯁꯤꯅꯦ ꯈꯔ ꯈ ꯇꯩꯁꯟꯂꯁꯦ꯫
ꯑꯩꯗꯤ ꯀꯨꯏꯔꯦ ꯇꯥꯏꯗꯕ
ꯑꯗꯨꯅ ꯂꯣꯠꯁꯤꯟ ꯑꯃ ꯗꯔꯀꯥꯔ ꯑꯣꯏꯔꯦ
ꯂꯣꯁꯟ ꯑꯃ ꯌꯦꯡꯅꯤꯡꯉꯦ ꯐꯅꯦꯛ ꯑꯃ ꯌꯦꯡꯅꯤꯡꯉꯦ ꯑꯗꯒꯤꯗꯤ ꯃꯆꯨ ꯂꯧꯊꯣꯛꯅꯕꯤꯗꯨꯃ ꯂꯩꯅꯤꯡꯉꯦ ꯑꯩꯅ ꯍꯧꯖꯤꯛ ꯂꯩꯅꯤꯪꯂꯤꯁꯦ ꯗꯔꯀꯥꯔ ꯑꯣꯏꯔꯤꯁꯦ
ꯎꯝ ꯑꯗꯣ ꯅꯪ ꯆꯅꯥꯡ ꯊꯥꯛꯄꯗꯗꯤ ꯈꯨꯠꯅ ꯆꯅꯥꯡ ꯂꯣꯏꯕꯗꯣ ꯌꯥꯝ ꯋꯥꯕꯅꯦꯕ
ꯑꯩ ꯍꯥꯏꯩꯇꯦꯠꯇ ꯔꯤꯚꯥꯏꯞꯅꯦ ꯌꯥꯗ꯭ꯔꯣ?
ꯔꯤꯚꯥꯏꯚꯇꯨꯗꯤ ꯌꯥꯔꯣꯏ ꯑꯗꯨꯒꯨꯝꯕ ꯐꯤꯗꯗꯤ ꯅꯪ ꯐꯖꯔꯣꯏ꯫ ꯁꯕꯨꯨꯗꯅꯥꯗꯣ ꯂꯩꯔꯣ ꯑꯦꯝ ꯑꯦꯝ ꯏꯁꯇꯣꯔꯗ ꯂꯨꯄꯥ ꯑꯩꯇꯤ ꯄꯤꯕꯅꯦ꯫
ꯅꯠꯇꯦꯌꯦ ꯆꯅꯥꯁꯦ ꯌꯥꯝ ꯀꯥ ꯍꯦꯟꯅ ꯂꯤꯡꯍꯜꯂ ꯅꯨꯡꯉꯥꯏꯔꯅꯦ
ꯑꯗꯨꯅ ꯑꯩꯅ ꯈꯜꯂꯤꯁꯦ ꯔꯤꯚꯥꯏꯚꯇꯨꯅ ꯑꯗꯨꯝ ꯇꯧꯔꯁꯤꯔ ꯍꯥꯏꯐꯦꯠꯀꯤ ꯋꯥꯅꯤꯗꯅ
ꯈꯪꯗꯦ ꯑꯗꯨ ꯔꯤꯚꯇꯨꯗꯤ ꯐꯤ ꯑꯆꯝꯕꯗꯧꯅ ꯇꯧꯗꯣꯏꯕ꯫
ꯐꯤ ꯑꯆꯝꯕꯗꯧꯅ ꯍꯥꯏꯁꯦ ꯇꯤꯡꯅꯤ ꯇꯤꯡꯗꯣꯏ ꯅꯠꯇ꯭ꯔꯣ
ꯇꯤꯡꯕꯨꯗꯤ ꯇꯤꯡꯕꯅꯦ ꯑꯗꯨ ꯑꯝꯇ ꯊꯥꯛꯇ꯭ꯔꯤ ꯑꯗꯨꯒꯨꯝꯕ ꯐꯤꯗꯗꯤ
ꯊꯕꯛ ꯌꯥꯝ ꯆꯤꯟꯕꯒꯤ ꯊꯕꯛꯇꯤ ꯌꯥꯔꯔꯣꯏꯕ ꯀꯨꯏꯔꯣꯏꯕ ꯑꯩ ꯍꯌꯦꯡꯁꯨ ꯑꯃꯨꯛ
ꯑꯥ ꯃꯣꯏꯒꯤ ꯀꯩꯅꯣꯗꯨꯒꯤ ꯁꯥꯕꯃꯨꯛ ꯆꯠꯂꯅꯤ ꯀꯣꯂꯦꯖꯇ
ꯎꯝ
ꯃꯇꯝ ꯁꯨꯡꯂꯩ ꯂꯩꯇꯦꯕ ꯑꯗꯨꯅ ꯍꯌꯦꯡ ꯑꯃ ꯃꯇꯝ ꯁꯨꯡꯂꯩ ꯂꯩꯔꯔꯣꯏ ꯉꯁꯤ ꯆꯠꯍꯧꯗ꯭ꯔꯕꯗꯤ
ꯈꯪꯗ‌ꯦ ꯑꯗꯨꯗꯤ ꯁꯕꯨꯗꯅꯥꯗꯨꯁꯨ ꯂꯥꯏꯗꯤ ꯂꯥꯏꯕꯅꯤ ꯂꫭꯛ ꯖ ꯐꯨꯠꯂꯦꯗꯅ ꯁꯧꯕꯨꯗꯅꯥ ꯑꯗꯨꯅ ꯐꯠꯇꯣꯒ ꯃꯇꯨꯝ ꯃꯇꯣꯝꯗꫭ ꯆꯥꯎꯊꯣꯔꯛꯑꯅꯤ ꯑꯗꯨ ꯆꯥꯎꯊꯣꯔꯛꯄꯗꯣ ꯐꯤ ꯑꯗ ꯌꯣꯝꯁꯤꯜꯂꯒ ꯃꯦꯠꯊꯣꯛꯑꯒ ꯑꯗꯨꯝ ꯌꯥꯔꯦ ꯃ ꯃꯥꯏ
ꯅꯪꯒꯥ ꯇꯧꯒꯦꯔꯕ
ꯉꯝꯃꯣꯏ ꯃꯤ ꯑꯩ ꯍꯧꯖꯤꯛ ꯁꯪꯗꯦꯕ
ꯅꯦꯕꯨꯇꯥꯟ ꯅꯗꯤꯅꯦ ꯃꯤ ꯑꯃ ꯊꯤꯔꯒ ꯐꯤ ꯁꯨꯕ ꯍꯩꯕ ꯃꯤ ꯑꯃ ꯊꯤꯔꯒ
ꯑꯥ ꯀꯩꯅꯣꯗ ꯇꯨ ꯑꯁꯤꯒꯤ ꯅꯨꯄꯤ ꯀꯔꯤ ꯍꯥꯏꯈ꯭ꯔꯦ ꯑꯩꯈꯣꯏ ꯍꯦ ꯐꯤ ꯁꯨꯍꯟꯕ ꯇꯣ ꯑꯗꯨꯗ ꯇꯧꯔꯁꯨ ꯌꯥꯕꯅ‌ꯦ
ꯑꯁꯤꯒꯤ ꯀꯩꯅꯣꯗ
ꯑꯣ ꯑꯗꯨ ꯑꯗꯨ ꯀꯩ ꯀꯥꯟꯅꯔꯅꯤ ꯑꯃꯨꯛ ꯁꯨꯕꯩ ꯂꯨꯄꯥ ꯆꯍꯨꯝ ꯄꯤꯌꯨ ꯍꯥꯏꯔꯛꯀꯅꯤ
ꯅ‌ꯦꯕꯨꯇꯥꯅ ꯄꯩꯁꯥꯗꯣ ꯃꯥ ꯑꯗꯨꯝ ꯄꯤꯒꯦ ꯐꯖꯅ ꯁꯨꯍꯜꯂꯛꯑꯣꯅ ꯍꯥꯏꯕꯅꯦꯕ ꯈꯤꯇꯪ ꯆꯨꯕ ꯑꯃ ꯌꯥꯎꯔꯦꯕ ꯑꯁꯤꯁꯨ ꯀꯣꯛꯍꯜꯂꯛꯑꯣꯅ
ꯑꯗꯨꯕꯣꯕ ꯑꯗꯨꯗꯤ ꯏꯂꯥꯏ ꯂꯥꯏꯕ ꯄꯣꯠꯅꯦ ꯑꯗꯨ ꯅꯪꯅ ꯀꯣꯛ ꯇꯧꯔꯁꯨ ꯌꯥꯏ ꯉꯁꯤ ꯂꯩꯔꯨꯔꯒ ꯅꯨꯃꯤꯗꯥꯡ ꯇꯧꯔꯁꯨ ꯌꯥꯏ ꯐꯤꯗꯣ ꯏꯁꯇꯤ ꯐꯤꯗꯣ ꯆꯣꯠꯂꯤꯉꯩꯗ ꯏꯁꯇꯤ ꯇꯛ ꯇꯧꯅꯤꯅ
ꯅꯪꯒ ꯈꯔ ꯇꯧꯃꯤꯟꯅꯔꯁꯤꯁꯦ ꯑꯗꯨ ꯂꯩꯔꯨꯔꯒ ꯌꯥꯔꯕ
ꯑꯦ ꯌꯥꯔꯣꯏꯃꯤ ꯑꯩ ꯁꯤ ꯑꯁꯣꯏꯠ ꯁꯤꯗ ꯐꯣꯟꯗ ꯑꯃꯨꯛ ꯇꯧꯗꯣꯔꯤ ꯋꯥꯔꯤ ꯁꯥꯟꯅꯕꯈꯛ ꯅꯠꯇꯦꯕ ꯑꯩꯗꯤ
ꯑꯗꯨꯝ ꯌꯥꯅꯤ ꯀꯩꯅꯣ ꯐꯝꯐꯝꯅ
ꯑꯦ ꯀꯃꯥꯏ ꯌꯥꯗꯣꯏꯅꯣ ꯃꯤꯠ ꯃꯤꯠꯁꯨ ꯆꯣꯏꯔꯣꯏ ꯈꯨꯠꯁꯨ ꯆꯣꯏꯔꯣꯏ ꯌꯥꯗ ꯗꯦ ꯅ ꯁꯨꯅꯤ ꯗꯔꯀꯥ ꯂꯩꯁꯦ ꯌꯨꯇ꯭ꯌꯨꯞꯇꯩ ꯀꯣꯛ ꯌꯦꯡꯉꯨ ꯀꯩꯗꯧꯔꯒꯦ ꯌꯨꯇ꯭ꯌꯨꯞꯇ ꯍꯧꯖꯤꯛ ꯐꯪꯗꯕ ꯑꯝꯇ ꯂꯩꯇ꯭ꯔꯕꯅꯤ ꯅꯪ ꯑꯗꯨꯛꯌꯥꯝ ꯋꯥꯏꯗꯣ
ꯑꯃꯨꯛ ꯁꯣꯏꯔꯗꯤ ꯃꯤꯒꯤ ꯐꯤ ꯑꯇꯥꯡꯕꯁꯦ
ꯁꯣꯏꯔꯣꯏ ꯁꯣꯏꯔꯣꯏ
ꯍꯨꯝ ꯈꯪꯗ꯭ꯔꯦꯗ ꯑꯣꯏꯕꯩ ꯑꯣꯏꯗꯧꯔꯤꯕ ꯄꯨꯔꯥ ꯑꯩꯅ ꯇꯧꯗꯣꯏꯁꯦ
ꯐꯤ ꯃꯆꯨ ꯂꯧꯊꯣꯛꯄ ꯐꯤ ꯑꯆꯨꯕ ꯁꯨꯕ ꯅꯥ ꯊꯤꯕꯗ ꯌꯨꯇꯨꯞꯇ ꯂꯣꯏ ꯊꯣꯛꯂꯛꯑꯅꯤ ꯍꯧꯖꯤꯛꯇꯤ
ꯍꯣꯔꯦꯟ ꯑꯝꯗ ꯌꯦꯡꯒꯦ ꯑꯗꯨꯒ ꯌꯥꯔꯣꯏꯗꯕꯒꯤ ꯃꯃꯤ ꯎꯔꯒꯅ ꯄꯤꯊꯣꯛꯈ꯭ꯔ ꯂꯣꯏꯔꯦ
ꯄꯤꯇ꯭ꯔꯨ ꯄꯤꯛꯏ ꯍꯥꯏ ꯌꯥꯏꯗꯥꯏꯅꯦ ꯆꯨꯔꯤꯗꯣ
ꯄꯤꯛꯄꯨꯗꯤ ꯌꯥꯝ ꯄꯤꯛꯑꯦ ꯈꯨꯖꯤꯟ ꯃꯃꯥꯏꯕꯨꯛ ꯌꯧꯗꯦꯕ
ꯑꯗꯨ ꯑꯣꯏꯔꯒ ꯅꯪ ꯑꯗꯨꯗꯨꯗꯤ ꯁꯥꯔꯤ ꯃꯊꯨꯞꯇ ꯇꯥꯒꯤꯕ꯭ꯔꯥ ꯌꯦꯡꯉꯒ ꯑꯗꯨꯝ ꯁꯦꯠꯆꯟꯈ꯭ꯔꯣꯗꯅ
ꯐꯤꯁꯦ ꯌꯥꯝ ꯃꯣꯠꯄꯩ ꯇꯥꯏꯞꯇ ꯆꯥꯕꯠꯅꯕꯩ ꯇꯥꯏꯞ ꯇꯧꯔꯦꯕ
ꯑꯗꯨꯕꯨꯗꯤ ꯃꯥꯏꯗꯣ ꯂꯩꯔꯛꯄꯗꯩ ꯑꯝꯇ ꯁꯨꯗ꯭ꯔꯤ ꯍꯥꯏꯝꯕꯅꯤ
ꯎꯝ ꯌꯥꯝꯁꯨ ꯊꯤꯔꯦꯕ ꯃꯆꯨꯒꯁꯦ
ꯎꯝ
ꯁꯤꯅꯤ
ꯇꯧꯖꯔꯤꯕ ꯁꯃꯁ꯭ꯌꯥꯁꯤ ꯑꯩ ꯁꯤ ꯀꯩꯅꯣꯁꯦ ꯑꯥ ꯑꯗꯨ ꯍꯥꯏꯔꯒ ꯑꯦꯂꯤꯁꯀꯤ ꯑꯅꯧꯕ ꯕ꯭ꯔꯥꯟꯁꯇꯣ
ꯑꯅꯧꯕ ꯕ꯭ꯔꯥꯟꯁ ꯀꯥꯏꯗ
ꯑꯗꯨꯝ ꯑꯦꯝꯌꯨ ꯒꯤꯗꯣ ꯂꯝꯕꯤ ꯂꯥꯟꯊꯣꯛꯇꯕꯤꯗꯥ ꯈꯣꯏꯔꯣꯝ ꯆꯠꯄꯒꯤꯗ ꯑꯗꯨꯝ ꯇꯨ ꯄꯣꯏꯟ ꯑꯣꯗꯣ ꯃꯅꯤꯡꯗ ꯂꯩꯌꯦꯕ ꯃꯥꯒꯤ ꯑꯃꯗꯨꯅ ꯁꯣꯔꯣꯛ ꯋꯥꯡꯃ ꯗꯗ ꯃꯃꯥꯡꯂꯣꯝꯗ ꯂꯩꯗꯅ
ꯑꯥ
ꯑꯅꯧꯕꯗꯨꯅ ꯃꯅꯤꯡꯂꯣꯝꯗ ꯂꯩ ꯑꯗꯨ ꯃꯅꯤꯡꯂꯣꯝꯒꯤꯗꯤ ꯁꯥꯕꯁꯨ ꯂꯣꯏꯁꯤꯟꯗ꯭ꯔꯤ ꯄꯣꯠꯁꯨ ꯌꯥꯎ ꯌꯥꯎꯗꯦ ꯌꯥꯝ ꯃꯣꯠꯂꯤꯕ
ꯍꯥꯟꯅꯩꯗꯨꯗ ꯆꯠꯁꯦꯍꯦ ꯑꯗꯣ ꯑꯦꯂꯤꯁꯀꯤꯁꯦ ꯄꯣꯠꯁꯦ ꯌꯥꯝ ꯍꯣꯡꯕ ꯃꯥꯜꯂꯒ ꯍꯣꯡꯗꯕꯅꯦꯕ ꯀꯩꯁꯨ
ꯅꯪ ꯅꯨꯨꯔꯩꯗꯨ ꯆꯪꯉꯨꯔꯕꯕ
ꯅꯨꯔꯩꯒꯤꯗꯣ ꯅꯪꯒ ꯆꯠꯂꯨꯏꯗꯨꯗꯤ ꯅꯍꯥꯝꯃꯣ
ꯑꯣ ꯏꯕꯥꯅꯤ ꯐꯥꯔꯁꯇ ꯆꯠꯂꯨꯔꯦꯀꯣ ꯑꯗꯨꯗ ꯃꯣꯏꯒꯤꯗ ꯄꯔꯁ ꯑꯃ ꯌꯥꯎꯕꯗꯣ ꯌꯥꯝ ꯄꯥꯝꯃꯦ ꯍꯥꯏꯕ ꯑꯩ
ꯑꯥꯁ ꯑꯩꯗꯤ ꯑꯄꯥꯝꯕ ꯌꯥꯝ ꯌꯥꯍꯧꯋꯤꯍꯦ ꯃꯣꯏꯗ ꯏꯁꯇꯦꯁꯤꯟꯅꯔꯤ ꯑꯥꯏꯇꯦꯝꯁꯆꯡ
ꯏꯁꯇꯦꯁꯟꯅꯔꯤꯕꯨꯗꯤ ꯄꯥꯝꯃꯦ ꯑꯗꯣ ꯕꯦꯛꯇꯨ ꯕꯦꯛꯇꯣ ꯃꯅꯤ ꯕꯦꯛꯇꯣ ꯌꯥꯝ ꯐꯖꯕ ꯍꯥꯏꯇꯥꯔꯦ ꯑꯗꯨꯝ ꯒꯂꯤꯗ ꯀꯩꯗꯒ ꯐꯪꯕꯗꯨꯒ ꯃꯥꯟꯅꯗꯕ
ꯃꯥꯟꯅꯗꯦ ꯃꯣꯏ ꯄꯣꯠꯇꯣ ꯀ꯭ꯋꯥꯂꯤꯇꯤꯗꯤ ꯂꯩꯌꯦ ꯑꯐꯕ ꯑꯣꯏꯗꯣꯏꯅꯦꯕ ꯑꯗ ꯃꯃꯜꯖꯨ ꯇꯥꯡꯕꯗꯨꯗꯥ ꯂꯩꯉꯝꯗꯕꯩ ꯋꯥꯅꯦ
ꯏꯝꯄꯣꯔ꯭ꯠꯅꯦꯕ ꯑꯗꯨ ꯃꯣꯏ ꯑꯣꯐ꯭ꯔ ꯑꯃꯨꯃꯨꯛ ꯄꯤꯕꯅꯦ ꯁꯨꯝ ꯌꯦꯡ
ꯃꯃꯥ ꯍꯥꯎ ꯑꯁ ꯑ ꯀꯩꯅꯣꯒꯤ ꯁꯨꯖꯇꯥꯒꯤ ꯂꯨꯍꯣꯡꯕꯗꯣ ꯇꯥꯡ ꯀꯌꯥꯗꯅꯣ ꯑꯗꯨꯗꯤ ꯑꯩ ꯂꯨꯍꯣꯡꯕ ꯌꯥꯎ ꯌꯥꯔꯣꯏꯗꯣꯔꯤ ꯀꯔꯤ ꯑꯩꯒꯤ ꯐꯥꯏꯅꯦꯜ ꯇꯤꯆꯤꯡꯗꯣ ꯇꯥꯡ ꯑꯃ ꯇꯥꯔꯛꯄ ꯌꯥꯏ ꯇꯥꯔꯛꯇꯕ ꯌꯥꯏ ꯈꯪꯗꯦ ꯇꯝꯕ ꯉꯝꯗꯦ ꯎꯝ ꯐꯔꯛ ꯇꯥꯔꯒꯅ ꯌꯥꯎꯗ꯭ꯔꯁꯨ ꯌꯥꯎꯗ꯭ꯔꯦꯗꯅ ꯀꯩ ꯎꯄꯥꯏ ꯂꯩ
ꯀꯩ
ꯍꯩꯖꯤꯡꯄꯣꯠꯇꯨꯅ ꯇꯥꯡ ꯀꯨꯟꯒ ꯅꯤꯄꯥꯟ ꯑꯗꯨꯒ ꯂꯨꯍꯣꯡꯕꯗꯨꯅ ꯇꯥꯡ ꯑꯃ ꯑꯗꯨꯃꯥꯏ ꯍꯥꯏ ꯍꯥꯏꯕ
ꯇꯥꯡ ꯑꯃꯗꯤ ꯑꯩꯈꯣꯏ ꯗꯤꯄꯥꯔ꯭ꯠꯃꯦꯟꯒꯤ ꯆꯥꯛ ꯂꯩꯅꯦ
ꯑꯗꯨꯅꯦ ꯑꯩꯁꯨ ꯇꯥꯡ ꯑꯃꯗꯣ ꯐꯥꯏꯅꯦꯜ ꯇꯤꯆꯤꯡ ꯇꯥꯔꯛꯄ ꯌꯥꯏ ꯇꯥꯔꯛꯇꯕ ꯌꯥꯏ ꯇꯝꯕ ꯉꯝꯗ꯭ꯔꯤꯕ ꯍꯧꯖꯤꯛꯁꯦ
ꯑꯗꯨꯅꯥ ꯇꯥꯔꯛꯑꯒꯅꯥ ꯇꯥꯔꯛꯑꯦ ꯇꯥꯔꯛꯇ꯭ꯔꯒꯅ
ꯑꯩꯒꯤꯕꯨꯗꯤ ꯆꯥꯛꯇꯣ ꯆꯥꯊꯣꯛꯎꯔꯒ ꯍꯜꯂꯛꯀꯗꯧꯅꯤꯅ ꯊꯦꯡꯕꯨꯗꯤ ꯊꯦꯡꯉꯣꯏ ꯌꯥꯅꯤ ꯍꯜꯂꯛꯑꯒ ꯑꯗꯨꯝ ꯂꯣꯏꯁꯟꯕ ꯈꯣꯠꯄ
ꯅꯪꯅꯤꯍꯦ ꯄꯨꯡ ꯑꯃ ꯑꯗꯥꯏ ꯂꯣꯏꯁꯟꯕ ꯑꯗꯨꯝ ꯅꯪꯕꯅꯦꯕ
ꯑꯃꯗꯗꯤ ꯌꯥꯔꯣꯏꯌꯦ ꯑꯩ ꯑꯃꯗꯗꯤ ꯍꯜꯂꯛꯑꯣꯏ ꯆꯥꯛ ꯍꯥꯏꯁꯦ ꯑꯩꯈꯣꯏꯗꯤ ꯑꯗꯨꯝ ꯃꯤ ꯉꯥꯏꯅꯕꯗ ꯑꯩ ꯊꯦꯡꯗꯣꯏꯅꯤ
ꯅꯪ ꯄꯨꯡ ꯑꯅꯤ ꯑꯍꯨꯝ ꯑꯗꯥꯏ ꯍꯜꯂꯛ ꯍꯜꯂꯛꯑꯒ ꯂꯣꯏꯁꯟꯒꯦ ꯍꯥꯏꯔꯣ
ꯑꯥ ꯑꯗꯨ ꯑꯗꯨ ꯇꯥꯗꯣꯏꯕ
ꯅꯪꯕꯨ ꯅꯪꯒꯗ꯭ꯔꯣ
ꯈꯪꯗꯦ ꯗꯨ
ꯅꯠꯇ꯭ꯔꯒꯅ ꯅꯪ ꯈꯔ ꯊꯨꯔꯦꯅ ꯍꯦꯛ ꯀꯩꯅꯣ ꯇꯧꯕꯒ ꯐꯠ ꯍꯜꯂꯛꯄ ꯑꯃ ꯆꯥꯕꯒ ꯆꯥ ꯂꯣꯏꯔ ꯂꯥꯡꯉ ꯂꯩꯕꯗꯣ ꯑꯗꯨ ꯌꯥꯎ ꯑ ꯌꯥꯎ ꯂꯩꯔꯗꯤ ꯌꯥꯔꯔꯣꯏꯕ ꯑꯩ ꯂꯨꯍꯣꯡꯕ ꯂꯩꯍꯧꯔꯦ ꯍꯥꯟ ꯆꯠꯂꯝꯃꯒꯦꯅ ꯐꯠ ꯍꯜꯂꯛꯄꯃꯥ
ꯎꯝ ꯃꯣꯏꯁꯤ ꯁꯤ ꯆꯥꯛꯁꯤꯁꯨ ꯁꯨꯝ ꯌꯩꯊꯣꯛꯄꯗ ꯁꯨꯝ ꯌꯩꯊꯣꯛꯄꯗ ꯇꯧꯔꯤꯅꯦꯃꯤ
ꯗꯤꯄꯥꯔꯠꯃꯦꯟꯒꯤ ꯆꯥꯛ ꯍꯥꯏꯩꯔꯦꯗꯅ
ꯃꯥꯅꯤ ꯑꯃꯨꯛꯇꯪꯗꯤ ꯑꯔꯣꯏꯕ ꯑꯣꯏꯅ ꯄꯨꯟꯁꯦꯗꯅ‌ꯦ
ꯑꯩꯈꯣꯏꯒꯤꯁꯨ ꯍꯥꯏꯔꯛꯈꯤꯅꯤ
ꯎꯝ
ꯐꯔꯦ ꯐꯔꯦ ꯊꯝꯃꯒꯦ ꯑꯗꯨꯗꯤ
ꯍꯣꯏ ꯍꯣꯏ